ꯑꯣ ꯍꯂꯣ ꯑ ꯍꯂꯣ ꯇꯥꯕ꯭ꯔꯣ
ꯍꯣꯏꯌꯦ ꯇꯥꯏꯌꯦ ꯇꯥꯏ
ꯑꯥꯆꯥ ꯀꯩꯗꯧꯔꯤꯒꯦ
ꯕꯤꯁ ꯑꯁ ꯌꯨꯝ ꯃꯥꯄꯟꯗ ꯑꯗꯨꯝ ꯂꯦꯞꯔꯒ ꯂꯩꯌꯦ ꯍ
ꯍꯥꯥ
ꯌꯨꯝꯒꯤ ꯃꯄꯥꯟꯗ ꯑꯗꯣ ꯅꯪꯗꯤ
ꯑꯩ ꯐꯝꯃꯤ
ꯎꯝ ꯀꯔꯤ ꯊꯕꯛ ꯇꯧꯌꯦ ꯉꯁꯤ
ꯀꯔꯤꯁꯨ ꯇꯧꯗꯦꯗꯥ
ꯎꯝ
ꯀꯩꯗꯧꯔꯝꯒꯦ ꯅꯪꯗꯤ
ꯑꯩꯗꯤ ꯑꯩꯁ ꯏꯆꯥ ꯏꯆꯥ ꯂꯩꯕꯅꯤꯅ ꯊꯕꯛ ꯇꯧꯕ ꯌꯥꯗꯦ ꯑꯩꯁꯨ ꯑꯗꯨꯝ
ꯑꯍ
ꯃꯇꯝ ꯂꯩꯕꯅꯤ ꯂꯩꯕꯀꯥꯟꯗ ꯑꯗꯨꯝ ꯄꯤꯁ ꯑꯣꯏ
ꯑꯠꯆꯥ
ꯎꯝ ꯎꯄꯥꯏ ꯂꯩꯇꯦ ꯍꯦ ꯆꯥ ꯂꯩꯔꯤꯅꯤꯅ ꯑꯥ ꯉꯁꯤ ꯑꯩ ꯇꯨꯝꯗꯦ ꯑꯩꯒꯤ ꯏꯅꯥꯎꯅꯨꯄꯤꯅ ꯆꯥꯛ ꯊꯣꯡꯗ꯭ꯔꯒ ꯂꯩꯌꯦ
ꯑꯠꯆꯥ
ꯎꯝ
ꯑꯩꯀꯣ ꯋꯦꯗꯤꯡꯁ
ꯋꯦꯟꯗꯦ ꯈꯣꯏꯗꯤ ꯏꯆꯦꯒ ꯏꯅꯥꯎꯒ ꯑꯗꯨꯝ ꯂꯩꯃꯤꯟꯅꯕꯒꯤ ꯍꯣꯏ ꯑꯗꯣ ꯅꯣꯡꯃ ꯑꯩ ꯇꯨꯡꯔꯦ ꯅꯣꯡꯃ ꯏꯅꯥꯎ ꯅꯨꯨꯄꯤ ꯇꯨꯡꯔ ꯃꯣꯏꯅ ꯊꯣꯡꯗ꯭ꯔꯒ ꯂꯩꯕꯅꯦ
ꯐꯩ ꯐꯩ
ꯎꯝ ꯅꯪꯗꯤ
ꯎꯝ ꯑꯩꯈꯣꯏ ꯏꯕꯣꯛꯇꯣ
ꯎꯝ ꯇꯨꯝꯕ ꯍꯧꯗ꯭ꯔꯤ
ꯑꯧ ꯍꯧꯗꯦ ꯉꯁꯤꯒ ꯀꯔꯤ ꯀꯔꯤꯒ ꯈꯪꯗꯦꯅꯦ
ꯎꯝ ꯀꯔꯤ ꯃꯊꯦꯜ ꯆꯥꯒꯦ ꯉꯁꯤ
ꯑꯩꯕ꯭ꯔꯣ
ꯍꯣꯏ
ꯑꯌꯨꯠꯇꯣ ꯎꯝ ꯑꯁ ꯏꯟꯖꯥꯡꯁꯦ ꯍꯧꯗꯣꯡꯆꯥꯏ ꯍꯧꯗꯣꯡꯖꯨ ꯆꯥꯔꯦ ꯉꯥꯅꯨꯖꯨ ꯆꯥꯔꯦ ꯑꯗꯩꯗꯤ ꯊꯔꯣꯏꯖꯨ ꯆꯥꯏ ꯑꯗꯨꯒ ꯈꯥꯃꯦꯟ ꯑꯁꯤꯟꯕ ꯀꯥꯡꯁꯣꯏ ꯑꯃꯒ
ꯎꯝ ꯃꯊꯦꯜ ꯌꯥꯝꯃꯦꯍꯦ
ꯍꯥꯎ ꯌꯥꯝꯄꯦ ꯃꯤꯗꯣ ꯆꯥꯗꯕ ꯍꯥꯏꯇꯥꯔꯦ
ꯎꯝ ꯑꯩꯗꯤ ꯉꯁꯤꯗꯤ ꯃꯣꯔꯣꯛ ꯃꯦꯠꯄ ꯆꯨꯝ ꯃꯦꯠꯇꯦ ꯑꯗꯨꯝ ꯑ ꯎꯇꯤ ꯎꯇꯤ ꯇꯨꯡꯂꯒ ꯆꯕꯅꯤ ꯎꯝ
ꯑꯁꯦ ꯑꯦ ꯁꯦꯡꯕꯅꯦ ꯁꯦꯡꯕꯅꯦ
ꯑꯩꯑꯗꯨꯗꯤ ꯎꯝ ꯇꯕꯛ ꯌꯥꯝꯃꯦꯗꯅ ꯑꯗꯨꯒꯤ ꯑꯗꯨꯝ ꯏꯁꯝ ꯁꯝꯅ ꯑꯗꯨꯝ ꯇꯨꯡꯂꯒ ꯆꯥꯛ ꯆꯥ ꯆꯥꯕꯅꯤ
ꯐꯩꯗ ꯑꯗꯨꯁꯨ
ꯎꯝ ꯃꯥꯏꯅ ꯆꯥꯏ
ꯎꯝ ꯍꯝ
ꯎꯝ ꯑꯗꯨ ꯅꯪꯗꯤ ꯀꯔꯤ ꯀꯔꯤ ꯑꯁ ꯅꯨꯡꯉꯥꯏꯔꯦ ꯍꯥꯏꯕ ꯇꯥꯔꯦ
ꯍꯦ
ꯎꯝ ꯅꯪꯗꯤ
ꯑꯁꯤꯒꯤ ꯑꯁ ꯅꯨꯡꯉꯥꯏ ꯍꯝ ꯅꯨꯡꯁꯥꯅ ꯁꯥꯕꯅꯦ
ꯑꯈꯣꯏ ꯅꯨꯡꯁꯥ ꯁꯥꯔꯒ ꯅꯨꯡꯁꯤꯠ ꯌꯥꯝꯕꯒꯤꯀꯣ ꯅꯨꯡꯉꯥꯏꯔꯦ ꯅꯨꯡꯉꯥꯏꯔꯦ ꯉꯁꯤꯗꯤ ꯑꯩꯈꯣꯏꯗꯗꯤ ꯑꯗꯨꯝ ꯅꯣꯡ ꯆꯨꯑꯦꯕ ꯇꯤ ꯅꯣꯡ ꯆꯨꯋꯦ ꯑꯗꯣ ꯅꯨꯡꯁꯥꯁꯨ ꯄꯣꯛ ꯑꯥ ꯂꯥꯛꯇꯦꯕ ꯅꯨꯡꯁꯥ ꯁꯨ ꯀꯣ ꯑꯗꯨꯒꯤ ꯑꯁ ꯋꯥꯔꯒ ꯂꯩꯕꯅꯤ ꯑꯗꯣ ꯉꯁꯤ ꯅꯨꯡ ꯆꯨꯗꯕꯒꯤ ꯌꯥꯝ ꯍꯔꯥꯎꯔꯦ ꯅꯨꯡꯁꯥ ꯁꯥꯑꯦ
ꯑꯩꯈꯣꯏꯁꯨ ꯉꯁꯤꯒꯤ ꯅꯣꯡꯁꯨ ꯆꯨꯗꯦ
ꯎꯝ ꯋꯦꯗꯔꯁꯦ ꯉꯁꯤ ꯋꯦꯗꯔ ꯂꯩꯕ ꯅꯨꯡꯉꯥꯏꯌꯦ
ꯎꯝ ꯈ꯭ꯔ ꯈ꯭ꯔ ꯏꯪ ꯈ꯭ꯔ ꯈ꯭ꯔ ꯁꯥ ꯀꯣ
ꯎꯝ ꯌꯥꯝ ꯏꯪꯕꯁꯨꯅꯠ ꯏꯪꯕꯁꯨꯅꯠꯇꯦ ꯆꯥꯕꯁꯨꯅꯠ ꯂꯩꯕ ꯑꯗꯨꯝ ꯂꯩꯕ ꯌꯥꯏꯑꯕꯀꯣ ꯌꯨꯝꯗꯗꯤ ꯑꯗꯨꯝ ꯂꯩ ꯂꯩꯕ ꯀꯥꯟꯗ ꯅꯨꯡꯉꯥꯏ ꯍꯥꯏꯕ ꯇꯥꯔꯦ ꯎꯝ ꯑꯗꯨ ꯅꯪꯗꯤ ꯀꯔꯤ ꯀꯔꯤ ꯇꯕꯛ ꯇꯧꯋꯦ
ꯀꯩꯁꯨ ꯇꯧꯗꯦꯗ
ꯎꯝ ꯂꯣꯡꯈ꯭ꯔꯕ꯭ꯔꯣ
ꯀꯩꯕ
ꯂꯨꯍꯣꯡꯈ꯭ꯔꯕ꯭ꯔꯥ ꯍꯥꯏꯕ
ꯏꯁ ꯀꯥꯏꯗꯩꯅꯣꯍꯦ
ꯍꯤꯍꯤꯍꯤ ꯑꯥꯏꯔꯤꯛ ꯇꯝꯗꯔꯤꯕ꯭ꯔꯣ
ꯀꯩꯕꯥ
ꯂꯥꯏꯔꯤꯛ ꯇꯝꯗ꯭ꯔꯤꯕ꯭ꯔꯣ ꯍꯥꯏꯕ
ꯑꯥ ꯑꯥ ꯇꯝꯃꯤ
ꯎꯝ ꯐꯩꯅꯦ ꯑꯗꯨꯗꯤ ꯅꯣꯏꯗꯤ
ꯍꯨ ꯍꯨ ꯄꯔꯝꯃꯣꯏꯗ
ꯐꯩꯌꯦ ꯐꯩꯌꯦ ꯑꯩꯈꯣꯏꯗꯤ ꯃꯇꯝ ꯂꯣꯏꯔꯦ
ꯃꯇꯝ ꯂꯩꯇ꯭ꯔꯁꯨ
ꯎꯝ ꯃꯇꯝ ꯂꯣꯏꯔꯒ ꯌꯨꯝ ꯄꯥꯜꯂꯒ ꯑꯗꯨꯝ ꯂꯩꯔꯦ ꯍꯧꯖꯤꯛꯀꯥꯟꯗꯤ
ꯐꯩ ꯐꯩ
ꯐꯩ ꯍꯥꯏꯕ ꯇꯥꯔꯦ ꯃꯇꯝ ꯌꯧꯔꯗꯤ ꯑꯗꯨꯝ ꯂꯨꯍꯣꯡꯒꯗꯕ ꯅꯦꯅꯦ ꯂꯣꯏꯅꯃꯛ ꯎꯄꯥꯏ ꯂꯩꯇꯦ ꯎꯝ ꯑꯗꯣ ꯅꯣꯏꯗꯤ ꯑꯩꯔꯣ
ꯎꯝ
ꯑꯩꯈꯣꯏ ꯃꯤ ꯌꯥꯝꯗꯦꯗ ꯃꯔꯤ ꯈꯛꯇ ꯂꯩꯌꯦ ꯍꯧꯖꯤꯛꯀꯥꯟꯗꯤ ꯑꯩꯒꯤ ꯅꯨꯄꯥꯁꯨ ꯂꯩꯇꯕꯥ ꯑꯩꯒꯤ ꯑꯟꯇꯤ ꯑꯪꯀꯜꯁꯨ ꯂꯩꯇꯕꯀꯣ ꯀꯩꯒꯤ ꯑꯗꯨꯝ ꯃꯔꯤ ꯀꯛꯇ ꯂꯩꯌꯦ ꯑꯥ ꯃꯉꯥ ꯈꯛꯇꯅꯦ
ꯍꯝ
ꯅꯣꯏꯗꯤ ꯃꯤ ꯌꯥꯝꯕ꯭ꯔꯣ ꯃꯤ ꯌꯥꯝꯗꯕ꯭ꯔꯥ
ꯌꯥꯝꯗꯦꯗꯥ
ꯑꯥ ꯃꯤ ꯌꯥꯝꯗꯕꯅ ꯂꯩꯕ ꯅꯨꯡꯉꯥꯏ ꯍꯥꯏꯕ ꯇꯥꯏ ꯑꯩꯗꯤ ꯍꯥ
ꯍꯦ ꯍꯦ
ꯃꯤ ꯌꯥꯝꯔꯗꯤ ꯀꯔꯤ ꯍꯥꯏꯒꯦꯔꯥ ꯈꯪꯗꯦ
ꯈꯪꯗꯦ ꯈꯪꯗꯦ
ꯎꯝ ꯃꯤ ꯌꯥꯝꯗꯕꯅ ꯆꯥꯅꯤꯡꯕ ꯆꯥꯏꯑꯦ ꯑꯗꯣ ꯀꯔꯤ ꯀꯔꯤ ꯀꯩꯅꯣ ꯑꯥ ꯑꯩ ꯎꯝ ꯑꯥ ꯀꯔꯤ ꯍꯥꯏꯒꯦꯔꯥ ꯇꯥꯎꯟꯗ ꯂꯩꯕꯅꯤꯅ
ꯍꯝ ꯐꯥꯗ꯭ꯔꯣ ꯑꯗꯨꯅ
ꯐꯥꯕꯨꯗꯤ ꯐꯥꯌꯦ ꯄꯩꯁꯥ ꯄꯥꯏꯗ꯭ꯔꯗꯤ ꯋꯥꯏꯗꯅ
ꯍꯦꯁ
ꯄꯩꯥꯁꯥ ꯄꯥꯏꯗ꯭ꯔꯗꯤ ꯋꯥꯕ ꯐꯥꯕꯗꯤ ꯐꯥꯏ ꯑꯗꯨ ꯃꯤ ꯌꯥꯝꯔꯗꯤ ꯑꯗꯨꯝ ꯋꯥꯕ ꯇꯥ ꯋꯥꯕ ꯇꯥꯔꯦꯗꯅ ꯁꯥꯔꯚꯤꯁ ꯂꯩꯇ꯭ꯔꯒꯤ ꯑꯗꯨꯝ ꯎꯝ ꯇꯧꯒꯅꯤꯡꯕ ꯑꯗꯨꯒꯤ ꯃꯤ ꯌꯥꯝꯗꯕꯅ ꯐꯥꯔꯦ
ꯍꯝ
ꯇꯣꯉꯥꯟ ꯇꯣꯉꯥꯟꯅ ꯂꯩꯕꯅ ꯐꯥꯔꯦ
ꯑꯁ ꯉꯁꯤꯁꯦ ꯄꯨꯛ ꯌꯥꯝ ꯅꯨꯡꯉꯥꯏꯇꯦꯕꯣ
ꯀꯔꯤꯒꯤꯔ
ꯉꯁꯥꯏ ꯁꯪꯒꯨꯝ
ꯁꯪ ꯎꯝ ꯁꯪꯒꯨꯝ ꯇꯥꯛꯄꯁꯦ ꯄꯨꯛ ꯅꯨꯡꯉꯥꯏꯇꯕ ꯁꯨꯇꯣ ꯑꯣꯏꯀꯣ ꯒ꯭ꯌꯥꯁꯇ꯭ꯔꯤꯛ
ꯑꯣ ꯈꯪꯗꯦꯗ ꯉꯥꯅꯨꯁꯨ ꯆꯥꯔꯨꯔꯦ
ꯎꯝ ꯍꯣꯏ ꯑꯗꯨꯕꯨꯗꯤ ꯑꯣꯏꯔꯝꯅꯤ ꯗꯥꯏꯖꯦꯁꯟ ꯇꯧꯕꯁꯨ ꯈꯔ ꯋꯥꯕꯒꯨꯝ ꯇꯧꯋꯦ ꯑꯩꯉꯣꯟꯗꯗꯤ ꯑꯩꯗꯤ ꯁꯪꯒꯣꯝ ꯊꯛꯄꯁꯦ ꯎꯝ ꯑꯗꯨꯒꯤ ꯌꯥꯝꯅ ꯇꯪꯅꯤꯡꯗꯕꯀꯣ ꯑꯗꯨ ꯑꯃꯔꯛ ꯃꯔꯛꯗꯤ ꯌꯥꯝ ꯊꯨꯅꯤꯡꯕ ꯂꯥꯛꯑꯦ ꯑꯗꯨ ꯇꯥꯛꯑꯦ ꯇꯨꯡꯗꯒ ꯅꯨꯡꯇꯤꯁ ꯑꯩꯈꯣꯏꯗꯤ ꯇꯛꯇꯦ ꯁꯤꯒꯨꯝꯕꯁꯦ
ꯎꯝ
ꯎꯝ
ꯍꯩ ꯀꯔꯤ ꯍꯤꯟꯖꯥꯡ ꯊꯣꯡꯒꯦ ꯇꯧꯕ꯭ꯔꯣ
ꯍꯥꯥ
ꯀꯔꯤ ꯍꯤꯟꯖꯥꯡ ꯊꯣꯡꯒꯦ ꯇꯧꯕ꯭ꯔꯣ
ꯉꯁꯤ ꯀꯩꯅꯣ ꯑꯝ ꯀꯔꯤ ꯍꯤꯟꯁꯥꯡꯔ ꯁꯣꯏꯕꯨꯝ ꯊꯣꯡꯕ ꯃꯥꯜꯂꯦ
ꯎꯝ ꯂꯩꯋꯥ ꯍꯥꯏꯇ꯭ꯔꯥ ꯑꯃꯥ ꯄꯨꯔꯛꯑꯦ ꯑꯗꯨ ꯂꯧ ꯋꯦ ꯀꯨꯀꯔꯗ ꯀꯥꯝꯊꯣꯛꯑꯦ
ꯃꯣꯔꯣꯛ ꯃꯦꯠꯄꯒ ꯀꯣꯠꯂꯒ ꯆꯥꯕ ꯑꯁꯨ ꯌꯥꯏ ꯆꯥꯗꯔꯁꯨꯨ
ꯎꯝ ꯌꯥꯝ ꯍꯥꯎꯕꯅꯦꯍꯦ
ꯍꯥꯎꯗꯤ ꯍꯥꯎꯋꯦ
ꯍꯥꯎꯕꯅꯦ ꯑꯁ ꯃꯔꯨꯞ ꯃꯦꯠꯄ ꯖꯥꯥ ꯖꯥ ꯁꯤꯝꯔꯥꯒ ꯆꯥꯕꯁꯨ ꯌꯥꯝ ꯍꯥꯎꯕꯅꯦꯍꯦ
ꯎꯝ ꯃꯥꯅꯤ
ꯑꯗꯨ ꯅꯣꯏꯒꯤ ꯃꯐꯝꯗ ꯀꯔꯤ ꯍꯤꯟꯁꯥꯡ ꯅ ꯌꯥꯝꯃꯦ ꯍꯧꯖꯤꯛꯀꯥꯟ
ꯈꯪꯗꯦꯗ ꯍꯧꯖꯤꯛ
ꯎꯝ ꯑꯈꯣꯏꯒꯤꯗꯤ ꯍꯧꯖꯤꯛꯀꯥꯟꯗꯤ ꯀꯔꯤ ꯍꯥꯏꯒꯦꯔꯥ ꯑꯥ ꯁꯣꯏꯕꯨꯝ ꯁꯣꯏꯕꯨꯝ ꯍꯥꯏꯕ ꯇꯥꯔꯦꯗꯅ ꯁꯣꯏꯕꯨꯝ ꯌꯥꯝ ꯂꯥꯟ ꯃꯇꯝ ꯌꯧꯕꯅꯤꯅ ꯑꯗꯨꯝ ꯂꯩꯌꯦ ꯕꯥꯖꯥꯔꯗꯀꯣ ꯐꯨꯜ ꯅꯦ
ꯍꯨꯝ ꯈꯣꯏꯗꯤ ꯑꯗꯨꯒꯨꯝꯕꯗꯣ ꯐꯪꯗꯝꯅꯤꯅ
ꯎꯝ ꯍꯣꯏꯌꯕ ꯑꯩꯈꯣꯏꯗꯤ ꯆꯤꯡ ꯃꯅꯥꯛꯇ ꯂꯩꯕꯒꯤꯀꯣ
ꯎꯝ
ꯆꯤꯡ ꯃꯅꯥꯛꯇ ꯂꯩꯕꯩ ꯂꯩꯕꯒꯤ ꯑꯗꯨꯝ ꯐꯪꯉꯦ ꯑꯩꯈꯣꯏꯒꯤꯗꯃꯛ ꯑꯗꯨꯝ ꯂꯩ
ꯎꯝ
ꯎꯝ ꯎꯝ ꯅꯣꯏꯗꯗꯤ ꯅꯥꯀꯨꯞꯄꯤꯒꯨꯝꯕ ꯌꯥꯝ ꯂꯝꯒꯅꯤꯀꯣ
ꯑꯥ ꯅꯥꯀꯨꯞꯄꯤꯁꯨ ꯈꯔ ꯈꯔ ꯍꯧꯋꯦ
ꯎꯝ ꯑꯁ ꯑꯩꯗꯤ ꯅꯨꯡꯇꯤ ꯅꯥꯀꯨꯞꯄꯤ ꯆꯥꯔꯁꯨ ꯑꯥ ꯆꯥꯅꯤꯡꯗꯕ ꯑꯃꯁꯨ ꯂꯥꯛ
ꯃꯅꯝ ꯑꯃ ꯆꯦꯟꯕꯅꯦ
ꯑꯗꯨꯁꯨ ꯌꯥꯝ ꯍꯥꯎ ꯍꯥꯎꯋꯦ ꯍꯥꯏ ꯌꯥꯝ ꯄꯥꯝꯃꯦ ꯍꯥꯏꯕ ꯇꯥꯔꯦ
ꯎꯝ
ꯎꯝ ꯎꯝ ꯅꯪ ꯅꯪꯅ ꯆꯧ ꯆꯧ ꯇꯨꯡꯔꯣꯏ ꯉꯁꯤꯗꯤ
ꯀꯩꯕ
ꯅꯪꯅ ꯉꯁꯤ ꯆꯥꯛ ꯇꯨꯡꯔꯣꯏ
ꯑꯥ
ꯎꯝ ꯅꯨꯡꯉꯥꯏꯔꯦꯅꯦ ꯑꯗꯨꯗꯤ ꯃꯇꯝ ꯂꯩꯗꯅ ꯑꯗꯨꯝ ꯄꯥꯝꯅꯤꯡꯉ ꯃꯐꯝ ꯂꯩꯗꯅ ꯌꯥꯝ ꯐꯥꯔꯦ ꯅꯣꯏꯒꯤꯗꯤ ꯎꯝ ꯑꯩꯀꯣꯏꯗꯤ ꯃꯇꯝꯁꯨ ꯄꯥꯥꯡꯗꯦ ꯃꯇꯝ ꯐꯪꯕ ꯀꯥꯟꯗ ꯑꯃꯨꯛꯀ ꯅꯦꯠꯋꯥꯛ ꯐꯠ ꯇꯦ ꯁꯨꯃꯥꯏꯅ ꯇꯣꯋꯦ ꯌꯥꯝ ꯋꯥꯏꯌꯦ ꯑꯩꯈꯣꯏ ꯑꯩꯒꯤ ꯌꯨꯝꯗꯤ ꯅꯦꯋꯥꯥꯛ ꯐꯠꯇꯕꯒꯤꯀꯣ
ꯎꯝ
ꯍꯖꯤꯛ ꯍꯧꯖꯤꯛꯇꯤ ꯉꯁꯤꯗꯤ ꯐꯥꯏꯌꯦ ꯑꯌꯨꯗꯒꯤ ꯍꯧꯖꯤꯛꯄꯥꯎ ꯀꯣ ꯑꯗꯨꯝ ꯋꯥꯔꯤ ꯁꯥꯟꯅꯕ ꯅꯠ ꯌꯦꯡꯅꯕ ꯑꯗꯨꯝ ꯌꯥꯏ ꯑꯗꯨꯒꯤ ꯍꯔꯥꯎꯕꯅꯤ ꯉꯁꯤꯁꯦ꯫
ꯎꯝ ꯎꯝ꯫
ꯎꯝ꯫
ꯇꯧꯁꯦ ꯇꯧꯁꯦ꯫
ꯄꯖꯠ ꯆꯠꯇ꯭ꯔꯣ ꯉꯁꯤ꯫
ꯆꯠꯇꯦꯗ꯫
ꯎꯝ꯫ ꯄꯩꯁꯥ ꯂꯩꯇꯗꯤ ꯕꯖꯥꯔ ꯆꯠꯄꯁꯨ ꯇꯜꯂꯦꯗꯅꯀꯣ꯫ ꯄꯩꯁꯥ ꯂꯩꯔꯤꯉꯩꯗ ꯑꯗꯨꯝ ꯅꯨꯡꯉꯥꯏ ꯍꯥꯏꯕ ꯇꯥꯏꯔꯦ꯫ ꯉꯔꯥꯡ ꯕꯖꯠ ꯆꯠꯂꯦ ꯑꯩꯗꯤ꯫ ꯆꯠꯂꯒ ꯂꯣꯏ ꯅꯦꯝ ꯅꯝ ꯅꯃꯥ ꯄꯩꯁꯥ ꯃꯍꯥꯟꯂꯒ ꯂꯥꯛꯄꯅꯤ
ꯇꯥꯏ ꯇꯥꯏ꯫
ꯑꫭꯄꯥꯏ ꯂꯩꯇꯦ꯫